ꯇꯕ꯭ꯔꯣ
ꯇꯥꯏꯌꯦ ꯇꯥꯏꯌꯦ
ꯇꯥꯕ꯭ꯔꯣ
ꯇꯥꯏꯌꯦ ꯇꯥꯗ꯭ꯔꯣ
ꯇꯥꯔꯦ ꯇꯥꯔꯦ
ꯀꯩꯗꯧꯔꯤꯅꯣ
ꯅꯪꯗꯤ
ꯔꯥꯡ ꯑꯅꯤꯃꯛ ꯌꯦꯡꯕ꯭ꯔꯣ
ꯃꯥꯗꯤ ꯌꯦꯡꯅꯦ ꯉꯟꯅ ꯇꯧꯗꯗꯤ ꯌꯦꯡꯉꯦ ꯗꯣ ꯅꯨꯡꯗꯥꯡꯒꯤꯗꯤ ꯄꯨꯡ ꯃꯉꯥ ꯃꯈꯥꯏ ꯑꯣꯢꯗꯣꯢꯅꯦ
ꯎꯝ ꯀꯃꯥꯏꯟ ꯇꯧꯒꯦ ꯐꯖꯕ꯭ꯔꯣ
ꯑꯩꯅ ꯁꯄꯣꯔꯠ ꯇꯧꯕ ꯊꯤꯔꯦꯅꯦ
ꯅꯪ ꯏꯖꯤꯞ ꯁꯞꯄꯣꯔꯠ ꯇꯧꯕ
ꯍꯥ ꯅꯠꯇꯦꯅꯦ
ꯌꯦꯡꯗꯦ
ꯎꯝ ꯁ꯭ꯋꯤꯖꯔꯂꯦꯟꯒ ꯀꯣꯂꯣꯝꯕꯤꯌꯥ ꯁꯅꯥꯗꯣꯏ ꯑꯣꯏꯔꯝꯅꯤ
ꯑꯥ
ꯑꯗꯨꯅꯦ
ꯑ ꯄꯨꯡ ꯅꯪꯅ ꯉꯥꯟ
ꯉꯟꯅ ꯁꯥꯟꯅꯕꯗꯨ ꯌꯦꯡꯉꯦ ꯍꯥꯏꯔꯗꯤ ꯑꯩꯗꯤ ꯑꯥꯔꯖꯦꯟꯇꯤꯅꯥꯒꯤ ꯌꯦꯡꯕ꯭ꯔꯅ ꯈꯟꯕ
ꯉꯥ ꯉꯟꯅꯥ ꯁꯥꯟꯅꯕꯗꯣ ꯌꯦꯡꯗꯦꯕ ꯊꯦꯡꯅ ꯄꯨꯡ ꯑꯃ ꯃꯈꯥꯏꯗꯨ ꯒꯤꯗꯨ ꯌꯦꯡꯉꯦ
ꯎꯝ ꯎꯝ ꯎꯝ ꯐꯖꯗꯦꯗ ꯌꯦꯡꯗ꯭ꯔꯁꯨ ꯌꯥꯏ ꯍꯣꯏ ꯌꯦꯡꯗꯕꯗꯨ ꯐꯔꯦ ꯅꯪ
ꯐꯖꯅ ꯁꯥꯅꯔꯁꯨꯀꯣ
ꯐꯖꯅ ꯁꯥꯟꯅꯗꯦ ꯁꯥꯅꯗꯦ ꯐꯖꯅ
ꯍꯣꯏꯕꯨꯗꯤ ꯐꯤꯐꯥꯅ ꯁꯞꯄꯣꯔꯠ ꯇꯧꯈ꯭ꯔꯕꯅꯤꯅ ꯎꯄꯥꯢ ꯂꯩꯇꯦ
ꯍꯣꯏ ꯀꯩ ꯃꯊꯦꯟ ꯆꯥꯅꯤ ꯁꯤꯗꯤ
ꯉꯁꯤ ꯉꯔꯥꯡꯒꯤ ꯌꯦꯟꯁꯃꯨꯛ ꯆꯥꯏ
ꯑꯣ ꯅꯪꯁꯨ ꯌꯦꯁꯥ ꯆꯥꯕ꯭ꯔꯣ
ꯑꯩꯁꯨ ꯉꯔꯥꯡꯒꯤ ꯑꯃꯨꯛꯀꯥ ꯆꯥꯢꯌꯦ
ꯑꯣ ꯍꯥꯎꯕ꯭ꯔꯣ
ꯍꯣꯏ ꯁꯥꯅꯤꯅ ꯍꯥꯎꯗꯤ ꯍꯥꯎꯋꯦꯗ
ꯍꯦ ꯍꯦ ꯁꯥ ꯑꯣꯏꯔꯁꯨ ꯕꯣꯢꯂꯔꯗꯤ ꯌꯥꯝ ꯍꯥꯎꯕ ꯑꯣꯏꯗꯦꯗ
ꯍꯣꯢ ꯕꯣꯢꯂꯔꯗꯤ ꯁꯥꯅꯤꯅ ꯆꯥꯕ ꯋꯥꯅꯤ ꯆꯥꯛ
ꯁꯥ ꯁꯥ ꯃꯔꯛ ꯇ ꯁꯥ ꯃꯔꯛꯇ ꯀꯔꯝꯕꯗꯨ ꯈ꯭ꯋꯥꯏ ꯍꯥꯎꯒꯦ
ꯅꯪꯒꯤ ꯗꯃꯛꯇ
ꯍꯥꯥ
ꯑꯩꯒꯤ ꯗꯃꯛꯇ ꯀꯣ
ꯑꯥ
ꯁꯥ ꯃꯔꯛꯇ ꯀꯔꯝꯕꯅ ꯍꯥꯎꯕꯒꯦ ꯍꯥꯏꯕ
ꯑꯩ ꯑꯩꯗꯤ
ꯁꯥꯅꯦ ꯍꯥꯏꯕ ꯆꯤꯡꯕ ꯌꯥꯕ ꯍꯥꯏꯗꯤ ꯅꯪꯒꯤ ꯁꯥꯗꯤ ꯂꯣꯏꯅꯃꯛ ꯁꯥꯗꯤ ꯑꯣꯏꯔꯁꯨ ꯅꯪꯒꯤ ꯈ꯭ꯋꯥꯏꯗꯒꯤ ꯄꯥꯝꯕ ꯑꯃ ꯂꯩꯌꯦꯅ
ꯑꯣꯛꯁꯥ ꯑꯣꯢꯅ ꯄꯥꯝꯃꯤ ꯑꯣꯛꯁꯥ ꯑꯣꯢꯕꯤ ꯍꯣꯏ ꯌꯥꯝ ꯆꯥꯕꯗꯤ ꯉꯝꯗꯦ ꯑꯗꯨ ꯑꯥ ꯃꯍꯥꯎ ꯑꯃ ꯂꯩꯕꯗꯨ
ꯑꯣ
ꯁꯥꯔꯣ ꯁꯟ ꯁꯥ ꯑꯣꯏꯅ ꯄꯥꯝꯃꯤ ꯑꯣ ꯑꯣꯛꯁꯥ ꯑꯣꯏꯅ ꯄꯥꯝꯃꯤ
ꯑꯣꯛ ꯁꯥꯗꯒꯤ ꯁꯟꯁꯥꯅ ꯍꯥꯎꯋꯤꯗ
ꯁꯟ ꯁꯥꯁꯨ ꯍꯥꯎꯋꯦ ꯑꯩ ꯃꯅꯨꯡ ꯁꯥꯗꯣ ꯑꯁ ꯍꯥꯎꯕꯅꯦ
ꯍꯣꯏ ꯅꯨꯡꯁꯥꯅꯍꯥꯎ ꯃꯅꯨꯡꯁꯥ ꯈꯛ ꯅꯠꯇꯦꯗ ꯂꯣꯏ ꯍꯥꯎꯋꯤꯗ ꯁꯟꯁꯥꯗꯤ
ꯅꯪꯗꯤ ꯅꯪ ꯇꯨꯝꯃꯕ ꯃꯥꯜꯂꯦꯗ
ꯀꯩꯕ
ꯅꯪꯁꯨ ꯇꯨꯝꯕ ꯃꯥꯜꯂꯦꯕ
ꯑꯩꯗꯤ ꯇꯨꯝꯗꯦ
ꯍꯣꯏ ꯍꯤꯞꯄꯒ
ꯑꯩꯁꯨ ꯍꯤꯞꯄꯒ ꯇꯧꯕꯅꯦꯗ ꯇꯨꯝꯃꯦ ꯑꯩꯖꯨ
ꯐꯠꯇꯕꯗꯣ ꯑꯩꯒꯤꯗꯣ ꯆꯛ ꯑꯩ ꯆꯥꯛ ꯑꯃꯨꯛ ꯀꯥ ꯂꯥꯝꯕ ꯍꯧꯔꯦ ꯑꯁ ꯉꯁꯥꯏ ꯑꯌꯨꯛ ꯈꯔ ꯉꯟꯅ ꯆꯥꯕꯒꯤ
ꯎꯝ
ꯎꯝ
ꯑꯁꯣꯝꯗꯤ ꯎꯝ ꯀꯩ ꯊꯕꯛ ꯇꯧꯔꯤꯒꯦ ꯀꯔꯤ ꯍꯣꯠꯅꯔꯤꯒꯦ
ꯊꯕꯛ ꯊꯧꯗ꯭ꯔꯦꯗ ꯑꯗꯨꯝ ꯂꯩꯔꯦ ꯑꯁ ꯍꯣꯏ ꯄꯨꯟꯁꯤꯁꯦ ꯌꯥꯝ ꯋꯥꯈ꯭ꯔꯦ ꯍꯥ
ꯒ꯭ꯔꯦꯖꯨ꯭ꯌꯦꯁꯟ ꯂꯣꯢꯔꯕ꯭ꯔꯣ ꯍꯥꯏꯕ
ꯍꯣꯏ
ꯎꯝ ꯀꯥꯏꯗ ꯀꯥꯏꯗ ꯇꯧꯕ꯭ꯔꯣ
ꯄꯥꯛ ꯄꯠ ꯄꯥꯛꯇ ꯇꯧꯋꯦꯗ
ꯄꯥꯛꯑꯦ ꯄꯥꯛꯑꯦ
ꯅꯪ ꯅꯪꯗꯤ ꯅꯪꯗꯤ
ꯑꯩꯗꯤ ꯑꯈꯣꯏꯒꯤ ꯍꯣꯏ ꯇꯝꯄꯥꯛꯇ ꯇꯧꯋꯦ ꯑꯩꯁꯨ
ꯌꯥꯝ ꯃꯥꯗꯣ ꯋꯥꯔꯤ ꯄꯥꯎ ꯐꯖꯅ ꯅꯥꯕ꯭ꯔꯣ
ꯍꯥ ꯀꯔꯤꯕꯣ
ꯅꯣꯏ ꯏꯌꯥꯝꯕ ꯏꯌꯥꯝꯕ ꯏꯌꯥꯝꯕ
ꯅꯌꯥꯝꯕ ꯀꯩꯗꯧꯔꯒꯦ
ꯄꯥꯎ ꯐꯖꯅ ꯐꯥ ꯐꯥꯎ ꯐꯥꯎꯅꯕ꯭ꯔꯕ
ꯐꯥꯎꯅꯩꯅ
ꯅꯍꯥꯟ ꯑꯩ ꯑꯩ ꯑꯩꯉꯣꯟꯗꯂꯥꯛꯑꯦ
ꯑꯣ
ꯑꯩꯉꯣꯟꯗ ꯔꯤꯄꯣꯔꯠ ꯄꯤꯗꯔꯗꯤ ꯀꯅꯥ ꯀꯅꯥꯗ ꯔꯤꯄꯣꯔꯠ ꯄꯤꯗꯣꯏꯅꯣꯅꯦ
ꯄꯤꯗꯦꯗ ꯈꯪꯗꯦꯗ
ꯀꯗꯔꯗꯣ ꯆꯤꯟ ꯊꯤꯒꯅꯣ
ꯈꯪꯗꯦ
ꯑꯩ ꯑꯩ ꯑꯩ ꯂꯩꯔꯤ ꯀꯥꯟ
ꯑꯩ ꯑꯣꯏꯔꯝꯃꯣꯏ ꯑꯗꯨꯗꯤ
ꯃꯥ ꯑꯃꯈꯛꯇ ꯅꯠꯇꯕꯅꯦ ꯃꯥ ꯋꯥꯔꯤ ꯁꯥꯕꯗꯣ
ꯑꯗꯣ ꯅꯪ ꯌꯥꯕꯔꯣꯅꯦ ꯃꯤ ꯑꯍꯨꯝ ꯋꯥꯔꯤ ꯁꯥ ꯁꯥꯅꯅꯤꯡꯕꯔꯣ
ꯈꯪꯗꯦ ꯑꯩꯗꯤ ꯑꯩꯕꯨ ꯅꯠꯇꯦ ꯃꯤ ꯇꯣꯛꯄꯗ ꯑꯣꯏꯔꯝꯅꯤ
ꯐꯒꯤ ꯇꯧ ꯐꯥꯒꯤ ꯇꯧꯕꯒ ꯌꯥꯝ ꯍꯩꯀꯣ ꯑꯉꯥꯡꯁꯦ
ꯐꯒꯤ ꯅꯠꯇꯦ ꯑꯁꯦꯡꯕ ꯍꯥꯏꯔꯒ
ꯌꯥꯝ ꯆꯤꯟꯕ ꯃꯥꯟꯂꯦꯗ
ꯌꯥꯝ ꯆꯤꯟꯕ ꯃꯥꯜ ꯍꯥ
ꯅꯪ ꯌꯥꯝ ꯆꯤꯟꯕ ꯃꯥꯜꯂꯦ ꯍꯥꯏꯕ
ꯑꯩ ꯆꯤꯟꯗꯦ ꯐꯦꯟ ꯊꯥꯕꯒꯤꯅꯦ ꯅꯨꯡꯁꯤꯠ ꯃꯈꯣꯟ ꯇꯥꯕ꯭ꯔꯣ
ꯍꯣꯏ ꯎꯝ ꯇꯥꯏꯌꯦ
ꯑꯩ ꯐꯦꯟ ꯊꯥꯕꯒꯤꯅꯦ ꯃꯆꯥ ꯃꯆꯥ ꯇꯟꯕꯒꯤꯅꯦ ꯑꯗꯣ ꯄꯨꯡ
ꯎꯝ ꯍꯣꯏ
ꯑꯩ ꯔꯨꯝꯗꯗꯤ ꯁꯥꯕꯅ ꯐꯦꯟ ꯎꯡꯗꯔꯥꯗꯤ ꯌꯥꯗꯔꯦ
ꯑꯣ
ꯅꯪꯗꯤ ꯌꯨꯝꯗꯅꯤ ꯍꯥꯏꯗꯥꯏꯅꯦ
ꯍꯣꯏ ꯌꯨꯝꯗꯅꯦ
ꯀꯨꯏꯔꯦ ꯎꯗꯕꯅ ꯑꯩꯉꯣꯟꯗ ꯍꯥꯏꯔꯛꯑꯦ
ꯀꯨꯏꯗꯦꯗ
ꯐꯣꯟꯗ ꯑꯗꯨꯝ ꯎꯔꯒ ꯂꯩꯕꯗꯨꯕꯣ
ꯏꯈꯣꯟ ꯏꯈꯣꯟꯗꯗꯤ ꯇꯣꯉꯥꯟꯂꯤꯗꯅ
ꯑꯩꯒꯤꯗꯤ ꯃꯥꯅꯩꯗ ꯀꯩꯁꯨ ꯇꯧꯗꯦꯗ
ꯐꯣꯟꯗꯗꯤ ꯑꯩꯁꯨ ꯑꯗꯨꯝ ꯂꯣꯏꯕ ꯆꯤꯡꯁꯤꯟꯅꯗꯧ ꯃꯥꯟꯂꯤꯗ
ꯅꯪꯒꯤꯗꯤ ꯂꯥꯛꯇ꯭ꯔꯥꯕꯣ
ꯑꯩꯗꯤ ꯅꯨꯄꯤ ꯂꯩꯇ꯭ꯔꯦ
ꯅꯆꯤꯟ ꯗꯤꯅꯨꯗꯥ
ꯑꯁꯦꯡꯕꯅꯦ ꯍꯥ ꯍꯝ ꯑꯩ ꯅꯨꯄꯤ ꯐꯪꯍꯧꯗ꯭ꯔꯦ ꯂꯥꯏꯔꯕꯅꯤꯅ
ꯁꯤ ꯏꯁ ꯈꯪꯉꯤꯗ ꯃꯥꯏꯅ ꯂꯣꯠꯇ꯭ꯔꯥꯁꯨ ꯂꯣꯏ ꯈꯪꯕꯖꯥꯠꯅꯤꯗ
ꯈꯪ ꯈꯪꯕ꯭ꯔꯥꯅꯦ ꯑꯩꯒꯤ
ꯈꯪꯉꯤꯅ ꯈꯪꯉꯦ ꯀꯩꯒꯤ ꯈꯪꯉꯣꯏꯒꯦꯔꯣ
ꯎꯝ ꯀꯔꯤꯒꯤ ꯈꯪꯅꯕ꯭ꯔꯥ
ꯎꯝ
ꯀꯔꯤꯒꯤ ꯅꯪ ꯈꯪꯅꯕ꯭꯭ꯔꯥꯕ ꯅꯣꯏ
ꯑꯧ ꯈꯣꯏꯒꯤ ꯁꯤꯅꯤꯌꯔꯅꯤꯅ
ꯑꯧ ꯇꯨ ꯑꯣꯏꯔꯥ
ꯃꯥꯅꯦ
ꯀꯥꯏꯗ ꯁꯤꯐ ꯑꯥ ꯃꯥ ꯎꯕ ꯃꯤꯀꯨꯞ
ꯍꯣꯏ ꯑꯈꯣꯏ ꯍꯥꯏꯁ ꯁ꯭ꯀꯨꯜ ꯇꯝꯕ ꯑꯩꯈꯣꯏꯒꯤ ꯁꯤꯅꯤꯌꯔ ꯑꯣꯏꯔꯝꯃꯦ ꯑꯣ ꯅꯠꯇꯦ ꯅꯠꯇꯦ ꯑꯣ ꯍꯣꯏ ꯃꯥꯅꯦ ꯃꯥꯅꯦ
ꯑꯩꯗꯤ ꯉꯛꯏꯅꯦ ꯅꯕꯥꯅꯤ ꯅꯦ ꯍꯥꯏꯕꯗꯨꯗ ꯍꯝ
ꯏꯀꯥꯏꯕꯅ ꯇꯥꯍꯧꯗꯥꯔꯦ
ꯀꯩꯈꯤꯒꯤ
ꯍꯥ ꯈꯪꯂꯣꯏꯗꯥ ꯑꯗꯣ ꯅꯤꯃꯛ ꯊꯃꯣꯏ ꯁꯦꯡꯅ ꯇꯧꯔꯛꯎꯍꯦ
ꯎꯝ
ꯀꯤꯃꯟꯂꯦꯕꯥ ꯀꯤꯃꯟꯈ꯭ꯔꯦꯕ
ꯀꯔꯤꯒꯤꯔꯥ ꯑꯗꯨꯃꯥꯏ ꯇꯧ ꯇꯧ ꯇꯧꯕ ꯌꯥꯗꯦꯍꯦ ꯑꯗꯨꯒꯤꯅꯤꯗ ꯅꯨꯄꯥꯁꯤꯡꯁꯦ ꯊꯥꯖꯕ ꯂꯩꯗꯦ ꯍꯥꯏꯔꯤꯁꯦ
ꯑꯦ ꯃꯥꯥꯟꯅꯁꯨ ꯍꯣꯏ ꯌꯥꯏ ꯅ ꯍꯥꯏꯕꯒꯤ ꯑꯩ ꯊꯥꯗꯣꯛꯄꯅꯤꯅꯦ
ꯍꯦꯠ ꯑꯁ ꯍꯣꯏ ꯌꯥꯏꯌꯦ ꯍꯥꯏꯔꯒ ꯄꯪꯊꯥ ꯊꯥꯗꯣꯛꯄ ꯌꯥꯕ꯭ꯔꯥꯅꯦ
ꯃꯥꯁꯨ ꯊꯥꯖꯕꯗꯣꯏ ꯃꯥ ꯄꯥꯝ ꯄꯥꯝꯕꯗꯣ ꯑꯩ ꯎ ꯎꯔꯛꯑꯦꯕꯀꯣ ꯑꯗꯨꯒꯤ
ꯎꯝ
ꯑꯗꯨꯒꯤ ꯑꯩꯅꯁꯨ ꯑꯗꯨꯃꯥꯏꯅ ꯇꯧꯔꯗꯤ ꯑꯗꯨꯝ ꯇꯣꯛꯔꯥꯁꯦꯅ ꯍꯥꯏꯕꯅꯤꯗ
ꯅꯪꯒꯤ ꯅꯠꯇꯧꯅ ꯑꯣꯏꯔꯝꯃꯅꯤꯗ
ꯍꯥ
ꯅꯪꯒꯤ ꯅꯪꯒꯤ ꯅꯇꯧꯗꯥꯒꯤ ꯑꯣꯏꯔꯝꯅꯤꯕ ꯅꯠꯇ꯭ꯔꯥꯗꯤ ꯑꯗꯨꯃꯥꯏ ꯍꯥꯏꯔꯣꯏꯕ
ꯊꯤꯃꯟꯕꯒꯤ
ꯅꯪꯒꯤ ꯁꯛꯇꯣ
ꯑꯩ ꯑꯩ ꯁꯛ ꯊꯤ ꯊꯤꯕꯒꯤ ꯃꯥ ꯅꯨꯡꯁꯤꯗ꯭ꯔꯦ
ꯗꯨꯏ ꯅꯠꯇꯦ ꯅꯨꯡꯁꯤꯔꯗꯤ ꯁꯛ ꯊꯤꯕ ꯐꯖꯕ ꯂꯩꯇꯦꯗ
ꯑꯥ ꯑꯩꯉꯣꯟꯗ ꯅꯨꯡꯁꯤ ꯅꯨꯡꯁꯤꯗꯕ ꯃꯥꯜꯂꯦ ꯑꯗꯨꯗꯤ
ꯅꯪꯒꯤ ꯁꯛ ꯊꯤꯕꯒꯤ ꯅꯠꯇꯦ ꯑꯩꯅ ꯍꯥꯏꯕꯤꯒꯦ ꯅꯪꯒꯤ ꯅꯇꯧꯗꯒꯤ ꯑꯣꯏꯔꯝꯅꯤ
ꯑꯩꯅ ꯅꯠꯇꯦꯕ ꯑꯁ ꯑꯁꯦꯡꯕ ꯑꯩꯅ ꯅꯠ ꯃꯥꯒꯤ ꯁꯥꯅꯔꯣ ꯁꯥꯅꯔꯣ